ꯍꯜꯂꯣ ꯍꯠꯂꯣ
ꯀꯩꯗꯧꯔꯤꯒꯦ
ꯑꯩ ꯍꯤꯞ
ꯆꯥꯛ ꯆꯥꯔꯕꯣ
ꯆꯥꯗ꯭ꯔꯤ
ꯎꯝ ꯑꯩꯈꯣꯏ ꯉꯥꯅꯨ ꯊꯣꯡꯉꯦ ꯆꯥꯖꯤꯔꯣ
ꯌꯥꯏꯅꯦ ꯌꯥꯝ
ꯋꯥꯁ ꯋꯥꯁ ꯊꯣꯛꯄ꯭ꯔꯣ
ꯑꯦ ꯋꯥꯁꯇꯥ ꯇꯨꯝꯃꯤ
ꯑꯣ ꯑꯩꯖꯨ ꯉꯥꯛꯇꯪ ꯂꯩꯔꯒ ꯊꯣꯛꯂꯛꯑꯒꯦ ꯏꯟꯖꯥꯡꯗꯣ ꯄꯨꯊꯣꯛꯑꯒ ꯑꯗꯨꯗ ꯑꯣꯢꯅ ꯇꯧꯔꯖꯤ ꯃꯆꯥ ꯑꯃꯅꯤꯇꯪ ꯊꯥꯖꯟꯖꯤꯔꯣ
ꯑꯁ ꯑꯩꯁ ꯑꯩꯗꯤ ꯌꯥꯗ꯭ꯔꯦ ꯆꯈꯥꯎꯖꯦ ꯑꯩ ꯀꯨꯢꯔꯦ ꯊꯥꯗꯣꯛꯄ ꯎꯝ ꯎꯝ
ꯄꯣꯠ ꯄꯣꯠ ꯏꯀꯥꯞ ꯀꯥꯞꯇꯦ
ꯀꯥꯞꯇ꯭ꯔꯦ ꯀꯥꯞꯇ꯭ꯔꯦ ꯍꯧꯖꯤꯛꯀꯥꯟ ꯀꯥꯞꯄ ꯌꯥꯗ꯭ꯔꯦ ꯍꯧꯖꯤꯛꯀꯥꯟ
ꯀꯩꯗꯧꯔꯕ
ꯌꯥꯗ꯭ꯔꯦ ꯍꯛꯆꯥꯡꯖꯦ ꯍꯛꯆꯥꯡ ꯁꯣꯜꯂꯦ ꯌꯥꯗꯤꯌꯦ
ꯑꯁ ꯑꯩꯈꯣꯢ ꯃꯌꯥꯝ ꯐꯨꯖꯟꯕꯗꯣ ꯑꯗꯨꯗ
ꯍꯛꯆꯥꯡ ꯁꯣꯜꯂꯝꯅꯤꯅ ꯀꯥꯞꯄꯗꯣ ꯌꯥꯗꯦꯕ ꯅꯥꯒꯜꯂꯦꯕ
ꯍꯣꯢꯅꯦ ꯃꯌꯥꯝ ꯑꯣꯝꯖꯟꯕꯗꯨꯗ ꯖꯤꯞꯁꯤ ꯑꯣꯢꯔ ꯃꯤ ꯄꯨꯂꯤꯁ ꯑꯁꯦꯡꯕꯅꯤꯗꯣ ꯑꯗꯨꯗꯤ ꯍꯣꯔꯦꯟ ꯌꯨꯝꯗ ꯂꯩ ꯍꯣꯔꯦꯟ ꯉꯥꯅꯨ ꯊꯣꯡꯕꯗꯣ ꯄꯨꯊꯣꯔꯛꯀꯦ ꯀꯩꯅꯣ ꯇꯧꯔꯕꯅꯦ ꯈꯠꯅ ꯆꯩꯅꯕꯅꯤꯅꯀꯣ ꯑꯩꯈꯣꯢꯗꯤ
ꯀꯩꯗꯧꯔꯝꯃꯣ ꯍꯥꯏꯅꯣ
ꯈꯦꯆꯤꯗꯣ ꯈꯔ ꯀꯩꯅꯣ ꯇꯧꯔꯣꯕ
ꯑꯣ
ꯄꯨꯂꯤꯁ ꯂꯣ
ꯇꯔꯤ ꯆꯨꯂꯥꯛ ꯂꯥꯛꯇꯦ ꯇꯧꯔꯤ ꯊꯕꯛꯁꯦ
ꯗꯥ ꯕꯣꯆꯥ ꯍꯣꯏꯔꯣ ꯑꯩꯗꯤ ꯑꯗꯨ ꯃꯅꯥ ꯑꯗꯨ ꯈꯪꯗꯔ꯭ꯦꯗꯥ ꯅꯣꯡꯗꯝꯕ ꯇꯧꯔꯤꯖꯦ ꯀꯩꯗꯧꯔ ꯂꯩ
ꯋꯔꯦ ꯋꯔꯦ ꯄꯨꯟꯁꯤꯁꯦ
ꯑꯩꯁꯦ ꯄꯤ ꯑꯦꯐ ꯀꯤꯗꯨ ꯑꯃꯒꯥ ꯁꯦꯝꯗꯤ ꯁꯦꯝꯅꯤꯡꯕꯅꯦ ꯇꯧꯔꯤꯁꯦ ꯇꯥꯕ꯭ꯔꯣ
ꯇꯥꯏꯌꯦ ꯇꯥꯏꯌꯦ
ꯑꯗꯨꯗꯣ ꯍꯦꯛ ꯁꯦꯝꯕꯗ ꯂꯤꯁꯤꯡ ꯀꯨꯟꯗꯤ ꯑꯗꯨꯝ ꯐꯛꯑꯕꯅꯦ
ꯀꯨꯟ
ꯎꯝ
ꯁꯦꯃꯁꯦ ꯀꯩꯅꯣ ꯑꯗꯨꯗꯤ
ꯑꯗꯨ ꯁꯦꯝꯕꯗꯣ ꯍꯩꯇ꯭ꯔꯤꯝꯃꯤꯅꯦ ꯑꯗꯨꯗꯨꯒ ꯑꯗꯨꯗꯨꯒ ꯒꯦꯝꯃꯦ ꯀꯥꯎꯟꯁꯤꯒ ꯌꯣꯟꯕꯗ ꯑꯗꯨꯝ ꯀꯨꯟꯗꯤ ꯑꯗꯨꯝ ꯐꯛꯑꯦꯕ ꯆꯣꯡꯊꯣꯛꯑꯦꯕ ꯀꯨꯟꯗꯤ ꯑꯗꯨꯝ ꯈꯤꯇꯤꯡ ꯆꯥꯎꯅ ꯀꯨꯟꯗꯤ ꯑꯗꯨꯝ ꯐ ꯐꯠꯂꯥꯎ ꯆꯣꯡꯊꯣꯛꯄꯤꯅꯦ ꯑꯗꯨꯝ ꯑꯗꯣ ꯎꯄꯥꯏ ꯂꯩꯇꯦ ꯑꯥ ꯑꯗꯨ ꯎꯄꯥꯏ ꯂꯩꯇꯦ
ꯎꯝ
ꯗꯥ ꯅꯥꯎꯇꯣꯟ ꯍꯣꯏ ꯂꯥꯛꯑꯦꯅꯦ
ꯃꯥꯁꯨ ꯆꯠꯇꯣꯏꯔꯣ ꯍꯥꯏꯁꯦ
ꯈꯪꯗꯦ ꯃꯥ ꯂꯨꯍꯣꯡꯕ ꯌꯥꯎ ꯃꯥꯜꯂꯦ ꯂꯨꯍꯣꯡꯕ ꯂꯥꯛꯄꯗꯤ ꯀꯩꯅꯣ ꯎꯗꯦ ꯀꯩꯅꯣ ꯂꯥꯛꯄꯗꯤ ꯌꯥꯎꯋꯦ
ꯃꯉꯥꯅꯤ ꯆꯥꯛꯀꯧꯕ
ꯑꯥ ꯃꯉꯥꯅꯤ ꯆꯥꯛꯀꯧꯕꯗꯤ ꯌꯥꯎꯋꯦ
ꯑꯩ ꯄꯩꯁꯥꯁꯤꯕꯨ ꯀꯌꯥꯃꯨ ꯌꯥꯝꯃꯤꯖꯅꯣ ꯇꯧꯔꯤꯁꯦ ꯍꯌꯦꯡꯁꯦ ꯀꯣꯂꯦꯖꯀꯤ ꯐꯣꯝ ꯐꯤꯜꯂꯞ ꯑꯟ ꯇꯧꯁꯠꯁꯦ
ꯑꯅꯤ꫰ꯑꯍꯨꯝ꫰ꯃꯔꯤ ꯀꯔꯤ
ꯗꯥꯛꯈꯣꯗ ꯀꯩꯅꯣꯗ ꯂꯥꯏꯌꯦꯛꯕ ꯆꯠꯅꯤ ꯑꯗꯥꯏꯅꯦ ꯅꯪꯕꯣ
ꯀꯥꯏ ꯀꯔꯤ ꯗꯥꯛꯀꯨ ꯍꯥꯏꯔꯣ ꯒ꯭ꯌꯥꯟ ꯇꯥꯕ ꯃꯤ ꯅꯠꯇꯦꯗ ꯅꯥꯕ ꯗꯥꯛꯀꯨꯖꯤꯖꯨ ꯑꯅꯤꯡꯕ ꯄꯉꯥꯛ ꯉꯥꯡꯕꯤꯅꯦ ꯁꯤꯁꯨ ꯄꯩꯁꯥꯗꯤ ꯌꯥꯎꯗꯕꯤ ꯌꯥꯗꯦꯕ ꯃꯥꯁꯨ ꯄꯩꯁꯥꯅꯒ ꯄꯩꯁꯥ ꯄꯥꯏꯗꯕꯅꯦ ꯑꯗꯣ ꯄꯤꯞ ꯃꯇꯨꯡꯗ ꯃꯤꯉꯣꯟꯗ ꯍꯪꯒꯦꯅ ꯐꯣꯟꯁꯦ ꯇꯧꯕꯅꯦ ꯐꯣꯟꯁꯦ ꯁꯨꯡ ꯄꯥꯏ ꯄꯥꯏꯗꯕ ꯃꯣꯏꯅ
ꯐꯣꯟ ꯁꯨ ꯌꯥꯁꯤꯜꯂꯛꯇꯔ꯭ꯦ ꯇꯧꯔꯤꯁꯦ
ꯑꯗꯨꯗꯣ ꯑꯗꯨ ꯑꯗꯨꯗꯅ ꯄꯩꯁꯥꯗꯨꯝꯇ ꯐꯪꯉꯗꯤ ꯁꯣꯟ ꯅꯥꯀꯟꯗ ꯄꯣꯠ ꯆꯩꯩ ꯈꯔ ꯂꯩꯅꯤꯡ ꯈꯣꯠꯅꯤꯡꯕ ꯈꯔ ꯂꯩꯔꯤꯁꯨ ꯐꯒꯗꯝꯅꯦꯕ
ꯇꯟꯕꯅꯥ ꯋꯔꯤꯕꯥ
ꯑꯩ ꯑꯟꯗ ꯍꯪꯒꯦ ꯇꯧꯕꯅꯤꯗ ꯄꯩꯁꯥꯗꯣ ꯐꯪꯉꯗꯤ ꯈꯔ ꯐꯩꯗꯅ ꯃꯤꯉꯣꯟꯗꯅꯤꯅ ꯂꯨꯄꯥ ꯂꯤꯁꯤꯡ ꯑꯍ ꯃꯣꯏꯗ ꯐꯣꯟ ꯄꯥꯏꯔꯛꯈꯦ
ꯑꯇꯨꯕꯨ ꯀꯃꯥꯏꯅꯅꯣ ꯍꯥꯏꯝꯅꯤꯗ
ꯄꯥꯁꯋꯥꯠ ꯅꯠꯇꯦ ꯌꯨ ꯑꯦꯟ ꯅꯝꯕꯔꯑꯅ ꯌꯥꯝ ꯂꯥꯏꯕꯅꯤꯕ ꯑꯗꯣ ꯑꯩꯈꯣꯏꯅ ꯁꯦꯝꯕ ꯍꯩꯇꯕꯩꯅꯦ ꯑꯍꯩꯕ ꯃꯤꯗꯤ ꯑꯗꯨꯝ ꯑꯩꯒꯤ ꯀꯩꯅꯣ ꯂꯩꯔꯗꯤ ꯑꯩꯒꯤ ꯑꯙꯥꯔ ꯀꯥꯔꯗ ꯂꯩꯔꯗꯤ ꯑꯗꯨꯝ ꯌꯥꯏꯑꯕ ꯑꯗꯣ ꯑꯩꯗꯤ ꯍꯩꯇꯃꯤꯅ
ꯎꯝ ꯑꯗꯨꯗꯤ ꯑꯈꯪꯕꯝꯗ ꯍꯪꯉꯨ ꯀꯩꯅꯣ
ꯗꯨꯅꯦ ꯍꯥꯏꯖꯦ ꯑꯈꯪ ꯕꯝꯗ ꯃꯌꯥꯡ ꯃꯆꯥ ꯑꯥꯗ ꯊꯕꯛ ꯇꯧꯃꯤꯟꯅꯕꯒꯩꯗꯤ ꯈꯪꯉꯦꯕ ꯃꯣꯏꯗ ꯑꯝꯗ ꯍꯪꯉꯟꯒꯦ ꯇꯧꯕꯅꯦꯕ
ꯑꯗꯣ ꯃꯣꯏ ꯁꯦꯝꯃ ꯃꯣꯏꯅ ꯑꯣꯏ ꯂꯧꯊꯣꯛꯆꯥꯒꯔꯥꯅꯤ ꯄꯩꯁꯥꯗꯣ
ꯂꯧꯊꯣꯛꯄ ꯌꯥꯗꯦ ꯑꯩꯒꯤ ꯕꯦꯡ ꯕꯦꯡ ꯅꯝꯕꯔ ꯆꯪꯗꯣꯏꯅꯤ ꯀꯩꯅꯣ ꯑꯩꯒꯤ ꯑꯩꯒꯤ ꯕꯦꯡ ꯑꯦꯀꯥꯎꯟ ꯅꯝꯕꯔ ꯆꯪꯗꯣꯏꯅꯦ ꯃꯣ ꯍꯦꯛꯇ ꯄꯪꯂꯧ ꯂꯧꯊꯣꯛꯄ ꯌꯥꯕ ꯅꯠꯇꯦ ꯉꯁꯤ ꯗꯦꯠ ꯇꯦꯟ ꯑꯁ ꯑꯩ ꯍꯥꯟ ꯊꯕꯛ ꯇꯧꯔꯝꯕ ꯖꯒꯥꯗ ꯁꯦꯂꯔꯤ ꯉꯔꯥꯡ ꯉꯥꯍꯥꯟ ꯗꯦꯠ ꯁꯚꯦꯟꯗ ꯄꯤꯕ ꯅꯨꯃꯤꯠꯅꯤ ꯑꯗꯣ ꯉꯁꯤꯖꯦ ꯁꯨꯇꯤꯒ ꯂꯧꯊꯣꯛꯑꯒ ꯈꯣꯏ ꯉꯥꯎꯕ ꯅꯨꯃꯤꯠꯅꯤ ꯉꯁꯤꯖꯦ ꯁꯟꯗꯦ ꯁꯪ
ꯁꯟꯗꯦꯅꯤꯅ ꯁꯨꯇꯤ ꯊꯥꯕꯅꯤꯅ ꯁꯨꯇꯤ ꯁꯨꯇꯤ ꯁꯟꯗꯦ ꯁꯨꯇꯤ ꯑꯣꯐ ꯂꯩꯕ꯭ꯔꯣ
ꯑꯣꯞꯇꯤ ꯂꯩꯇꯦ ꯍꯜꯂꯛꯑꯒ ꯃꯟꯗꯦꯗ ꯁꯨꯇꯤ ꯂꯩꯕꯒꯤ
ꯑꯣ
ꯁꯟꯗꯦ ꯅꯨꯃꯤꯗꯥꯡꯖꯤꯃꯥ ꯉꯥꯎꯕ ꯅꯨꯃꯤꯠꯅꯤ ꯃꯟꯗꯦꯗꯨꯃ ꯁꯨꯇꯤ
ꯍꯌꯦꯡ ꯁꯨꯇꯤ ꯅꯦꯅ
ꯍꯥꯟꯅ ꯑꯈꯣꯏ ꯑꯈꯣꯏ ꯑꯥꯗ ꯊꯕꯛ ꯇꯧꯕꯗꯣ ꯑꯣꯏꯔꯝꯃꯗꯤꯀꯣ
ꯉꯁꯥꯏ ꯃꯣꯏ ꯀꯥꯞꯊꯣꯛꯑꯝꯗ ꯀꯌꯥ ꯄꯤꯔꯝꯒꯦ ꯑꯝ ꯄꯤꯔꯝꯗ꯭ꯔꯣ
ꯈꯪꯗꯦ
ꯑꯩꯅ ꯈꯦꯆꯤꯖꯦ ꯑꯗꯨꯝ ꯈꯔꯥ ꯁꯨꯒꯠꯂꯖꯤꯅꯦ
ꯍꯟꯗꯛ ꯃꯔꯛꯁꯤ ꯊꯥꯎ ꯊꯨꯝꯖꯦ ꯐꯟ ꯆꯥꯕꯗ ꯌꯥꯗ꯭ꯔꯦꯗꯕꯣ ꯑꯩꯁꯦ
ꯑꯩꯗꯤ ꯊꯥꯎꯁꯦ ꯆꯥꯕ ꯀꯤꯗ ꯍꯛꯆꯥꯡꯖꯦꯕꯣ
ꯊꯥꯎ ꯊꯨꯝ ꯆꯥꯗ ꯀꯩꯅꯣꯔꯥ ꯐꯥꯏꯕꯔꯒꯤ ꯁꯔꯨꯛꯅ ꯌꯥꯝꯅ ꯆꯥꯎ ꯍꯥꯏꯕ
ꯆꯥꯕ ꯀꯤꯔꯦ ꯐꯩꯅꯥꯝ ꯆꯥꯁꯟꯕ ꯀꯤꯗꯦꯕ ꯀꯩꯅꯣ ꯇꯧꯔꯒ ꯊꯥꯎ
ꯑꯗꯨꯅꯦ ꯍꯥꯢꯖꯦ ꯍꯥꯟꯗꯤ ꯄꯤꯏꯀꯥꯟꯗꯗꯤ ꯄꯪꯆꯥ ꯆꯥꯔꯝꯕꯋꯥꯅꯦ ꯍꯧꯖꯤꯛꯇꯤ ꯆꯥꯕꯗ ꯀꯤꯔꯦꯕ ꯑꯗꯣ ꯌꯦꯟ ꯊꯣꯡꯕꯕꯨꯗꯤꯀꯣ ꯉꯍꯥꯟꯒꯤ ꯌꯦꯟ ꯃꯐꯩ ꯌꯥꯏꯕꯗꯣ
ꯍꯣꯏꯅꯦ
ꯑꯗꯨꯝꯕꯅ ꯍꯦꯟ ꯐꯩꯌꯦꯕ ꯍꯥꯏꯗꯤ ꯊꯣꯡꯕꯕꯨꯗꯤ ꯑꯗꯨꯝꯕ ꯌꯥꯏꯔꯒ ꯆꯥꯕꯅ ꯍꯦꯟꯅ ꯐꯩꯌꯦꯕ
ꯃꯥꯏ ꯃꯣꯔꯣꯛꯇꯨꯅꯤꯅꯦ ꯑꯩꯅ ꯑꯗꯨ ꯑꯗꯨ ꯆꯥꯔꯨꯕꯗꯩꯅꯤꯅꯦ
ꯃꯥꯏ ꯃꯥꯏ ꯃꯣꯔꯣꯛꯇꯣ ꯑꯃꯨꯛ ꯂꯧꯔ ꯀꯣꯠꯂꯒ ꯃꯣꯔꯣꯛ ꯈꯛꯇꯥ ꯆꯥꯖꯤꯔꯣ ꯇꯤꯜꯍꯧꯒ
ꯆꯥꯔꯣ ꯏꯉꯣ ꯑꯩꯗꯤ ꯃꯣꯔꯣꯛ ꯆꯥꯕ ꯁꯨꯛꯌꯥ ꯌꯥꯗ꯭ꯔꯦ
ꯃꯥꯏ ꯑꯃꯦꯠꯄꯗꯣ ꯍꯥꯎꯗꯤ ꯍꯥꯎꯕꯅꯤꯗ
ꯍꯥꯎꯔꯣ ꯍꯥꯎꯕꯗꯨꯅꯅꯦꯃꯦ ꯑꯍꯤꯡ ꯆꯦꯜꯂꯤ ꯇꯨꯝ ꯌꯥꯗ꯭ꯔꯤꯖꯦ
ꯍꯥꯎꯗꯤ ꯍꯥꯎꯕꯅꯤ ꯍꯥꯏꯗꯤ ꯀꯩꯅꯣ ꯃꯅꯝꯒ ꯅꯨꯡꯁꯤꯔꯒ ꯑꯃ ꯀꯔꯤ ꯃꯔꯨ ꯃꯔꯨ ꯃꯆꯥꯗꯣ ꯀꯔꯤꯑꯕ
ꯎꯁꯤꯡꯁꯥ ꯎꯁꯤꯡꯁꯥ
ꯀꯔ‌ꯦ
ꯎꯁꯤꯡꯁꯥ ꯍꯥꯏꯕꯅꯦꯃꯤ
ꯍꯣꯏ ꯎ ꯎꯁꯤꯡꯖꯥ ꯍꯥꯥꯞꯄ ꯃꯅꯝꯒ ꯊꯤ ꯅꯨꯡꯁꯤꯗ꯭ꯔꯣ
ꯅꯨꯡꯁꯤꯕꯅꯦ ꯑꯗꯨ
ꯑꯥ ꯑꯥ ꯑꯗꯨꯒꯤꯗꯣ ꯇꯛꯈꯥꯏꯔ ꯆꯥꯕꯗ ꯁꯨꯝ ꯌꯥꯕ ꯋꯥꯅꯦ ꯑꯩꯗꯤ ꯍꯤꯡꯅ ꯆꯥꯕꯒꯗꯤ ꯉꯝꯗꯦꯗ ꯎꯁꯤꯡꯁꯥꯗꯣ
ꯌꯥꯏꯌꯦ ꯍꯤꯡꯅ ꯆꯥ ꯑꯃꯦꯠꯄꯒꯨꯝꯕꯗꯣ ꯑꯗꯨꯝ
ꯍꯣꯏ ꯑ ꯑꯩꯗꯤ ꯆꯥꯕ ꯉꯝꯗꯦ ꯍꯥꯏꯕ ꯑꯗꯣ
ꯍ‌ꯣꯏ ꯐꯩ ꯍꯥꯏꯕꯅ‌ꯦ ꯑꯗꯨꯗ‌ꯣ ꯈꯔ
ꯐꯥꯏꯕꯔꯒꯤ ꯁꯔꯨꯛ ꯈꯔ ꯌꯥꯝ ꯈꯔ ꯆꯥꯗ ꯌꯥꯔꯣꯏ ꯑꯩꯗꯤ ꯀꯩꯅꯣ ꯇꯧꯅꯤꯡꯉꯥꯢ ꯐꯥꯏꯕꯔꯒꯤ ꯁꯔꯨꯛ ꯌꯥꯝꯕ
ꯐꯥꯢꯕꯔ ꯐꯥꯏꯕꯔꯖꯤꯅ ꯀꯔꯤꯗ ꯀꯥꯟꯅꯩꯅꯣ ꯐꯥꯏꯕꯔ ꯐꯥꯏꯕꯔ ꯍꯥꯏ
ꯄꯥꯢꯜꯁ ꯇꯧꯕꯗ ꯅꯨꯡꯖꯪ ꯊꯨꯡꯕꯗꯀꯣ ꯀꯥꯟꯅꯩꯌꯦꯕ ꯐꯥꯏꯕꯔꯒꯤ ꯁꯔꯨꯛ ꯆꯥꯕꯖ‌ꯦ ꯉꯁꯥꯏ ꯕꯣꯟꯗꯣ ꯀꯃꯥꯏꯅ ꯇꯧꯒꯦ ꯌꯦꯡꯗ꯭ꯔꯣ
ꯌꯦꯡꯉꯦ
ꯍꯦꯛ ꯍꯧꯕꯒ ꯃꯤꯅꯠ ꯇꯔꯥ ꯐꯥꯗ꯭ꯔꯤꯀꯥꯟꯗꯅꯤꯅꯦ ꯃꯣꯏꯅ ꯆꯟꯒꯤꯕꯗꯨ ꯅꯠꯇ꯭ꯔꯣ ꯃꯦꯗꯥ ꯕꯥꯅ‌ꯥ ꯐ ꯐꯥꯗ꯭ꯔꯤꯀꯥꯟꯗꯅꯦ ꯑꯗꯨꯏ ꯆꯟꯕꯩ ꯇꯥꯏꯃꯤꯡꯗꯨꯗ ꯐꯣꯟꯗ ꯌꯦꯡꯉꯝꯕꯅꯦꯕ ꯑꯗꯨꯗꯣ ꯆꯟꯕꯩ ꯇꯥꯏꯃꯤꯡꯗꯨꯗ ꯇꯤꯚꯤꯗ ꯍꯥꯞꯄ ꯌꯦꯡꯖꯦꯅ ꯑꯗꯨ ꯆꯟꯕꯗꯣ ꯎꯍꯧꯗ꯭ꯔꯦꯕ ꯇꯤꯚꯤꯗ ꯍꯥꯞꯄꯤꯀꯥꯟꯗ ꯃꯤꯅꯠ ꯑꯍꯨꯝ ꯃꯝ ꯃꯤꯅꯤꯠ ꯑꯍꯨꯝ ꯃꯔꯤꯃꯨꯛ ꯍꯧꯖꯤꯜ ꯂꯩꯔꯝꯃꯦꯕ ꯑꯗꯨꯒꯤ ꯌꯦꯡꯍꯧꯗ꯭ꯔꯦ ꯑꯍꯥꯥꯝꯕ ꯆꯟꯕꯗ‌ꯣ ꯁꯦꯀꯦꯟꯒꯤ ꯑꯃꯨꯛ ꯆꯟꯕ ꯑꯗꯨꯒ ꯗ꯭ꯔꯣ ꯆꯠꯅꯔꯦ ꯗ꯭ꯔꯣ ꯆꯠꯅꯔ ꯃ ꯇꯨꯡꯗ ꯃꯤꯅꯠ ꯀꯨꯟꯊ꯭ꯔꯥꯗ ꯍꯥꯕꯗ ꯁꯦꯀꯦꯟꯒꯤ ꯑꯃꯨꯛ ꯆꯜꯂꯦ ꯁꯦꯀꯦꯟꯒꯤ ꯆꯜꯂ ꯃꯇꯨꯡꯗ ꯑꯃꯨꯛ ꯍꯥꯞ ꯊꯥꯔ ꯃꯇꯨꯡꯗ ꯑꯃꯨꯛ ꯃꯤꯅꯠ ꯇꯔꯥꯉꯥ ꯗꯔ ꯑꯗꯨꯗ ꯑꯃꯨꯛ ꯆꯜꯂꯦ ꯑꯗꯨ ꯃꯣꯢ ꯁ꯭ꯋꯤꯖꯔꯂꯦꯟ ꯌꯥꯗ꯭ꯔꯦ ꯑꯗꯨꯝ ꯀꯣꯂꯥꯞꯁ ꯇꯥꯒ꯭ꯔꯦ
ꯁ꯭ꯋꯤꯖꯔꯂ‌ꯦ
ꯃꯤꯅ ꯃꯤꯅ ꯄꯩꯁꯥ ꯊꯥꯅꯖꯦ ꯍꯥꯏꯔꯤꯅꯦ ꯅꯥꯕ ꯀꯩꯅꯣ ꯑꯥꯔꯖꯦꯟꯇꯤꯅꯥꯒ ꯢꯪ ꯏꯪꯂꯦꯟꯒꯗ ꯂꯨꯄꯥ ꯂꯨꯄꯥ ꯂꯤꯁꯤꯡ ꯂꯤꯁꯤꯡ ꯑꯅꯤ ꯊꯥꯅꯖꯦ ꯍꯥꯏ ꯅꯥꯕ
ꯀꯥꯅꯅ‌ꯣ ꯃꯣꯢ ꯃꯣꯏꯅ ꯑꯥꯔꯖꯦꯟꯇꯤꯅꯥꯒꯤꯔꯕ
ꯅꯠꯇꯦꯍꯦ ꯑꯗꯨꯗꯤ ꯈꯪꯗ꯭ꯔꯤ ꯑꯩ ꯄꯩꯁꯥ ꯊꯥꯅꯖ‌ꯦ ꯑꯉꯝꯕ ꯊꯣꯛꯂꯑꯣꯅ ꯂꯨꯄꯥ ꯂꯤꯁꯤꯡ ꯑꯅꯤ ꯑꯥꯅ ꯄꯩꯁꯥꯒ ꯄꯩꯁꯥ ꯊꯥꯟꯅꯖ‌ꯦ ꯊꯣꯛꯂ‌ꯣꯑꯣꯒ ꯇꯧꯁꯜꯂꯑꯦ
ꯀꯩꯅꯣ ꯑꯗꯨꯗꯤ ꯏꯪꯂꯦꯟꯗ ꯊꯥꯖꯜꯂꯣ
ꯢꯪ ꯏꯪꯂꯦꯟꯗ ꯑꯣꯏꯅ
ꯎꯝ
ꯄꯩꯁꯥꯒ ꯂꯩꯇ꯭ꯔꯤ ꯀꯥꯟ ꯇꯥꯏꯃꯤꯡꯗ ꯀꯥꯏꯗꯩꯅ‌ꯣ ꯊꯥꯕꯅꯣꯗ ꯄꯩꯁꯥ ꯂꯩꯇꯦ ꯐ ꯐꯖꯅ ꯂꯩꯔꯀꯥꯟ ꯇꯧꯒꯗꯕꯅꯤ ꯆꯥꯕ ꯌꯥꯕꯖꯦ ꯀꯩꯝꯇ ꯂꯩꯇꯦꯟ ꯇꯧꯏꯖꯦ ꯐꯥꯏꯕꯔꯒꯤ ꯁꯔꯨꯛ ꯌꯥꯝꯕ ꯍꯥꯏꯖꯤꯅ ꯑꯅꯝꯕꯅ ꯚꯤꯖꯤꯇꯦꯕꯜ ꯉꯥꯛꯇꯅꯤꯅ
ꯖꯤꯝꯒꯨꯝꯕꯗꯤ ꯌꯥꯝ ꯁꯥꯟꯅꯅꯤꯡꯉꯦꯕꯨ ꯑꯁ ꯄꯩꯁꯥꯗꯤ ꯄꯥꯢ ꯗꯕꯖꯤꯗ
ꯑꯅꯝꯕꯅ ꯚꯤꯖꯤꯇꯦꯕꯜ ꯉꯥꯛꯇ ꯆꯥꯒꯗꯕꯅꯤ ꯇꯧꯔꯤꯁꯦ
ꯚꯦꯖꯤꯇꯦꯕꯜꯗꯨ ꯄꯩꯁꯥꯅꯤꯅꯦ ꯃꯅꯥ ꯃꯁꯤꯡꯗ ꯄꯩꯁꯥꯒ
ꯒꯨꯨꯝꯕ ꯑꯗꯨꯝꯕ ꯉꯥꯛꯇꯅꯦ ꯇꯧꯕ ꯁꯨꯒꯗꯕꯗꯤ ꯂꯩꯔꯝ ꯂꯩꯔꯝꯃꯣ ꯑꯗꯨꯗꯤ ꯑꯩ ꯊꯣꯛꯂꯛꯑꯒꯦ ꯑꯗꯨꯗꯤ
ꯊꯣꯛꯂꯛꯑꯣ ꯊꯣꯛꯂꯛꯑꯣ
ꯎꯝ ꯊꯝꯃꯦ ꯊꯝꯃꯦ